ꯍꯜꯂꯣ ꯍꯜꯂꯣ ꯇꯥꯏꯌꯦ ꯇꯥꯏ
ꯍꯥ ꯍꫭ ꯀꯩꯅꯣꯝꯇ ꯍꯪꯉꯛꯀꯦ ꯇꯧꯕꯅꯦ
ꯍꫭ ꯍꯪꯉꯣ
ꯍꯧꯖꯤꯛꯁꯤꯕꯨ ꯗꯨꯀꯥꯟ ꯀꯩꯅꯣ ꯐꯝꯕꯤ ꯐꯝꯕꯤꯔꯤꯕ꯭ꯔꯣ ꯑꯗꯨꯝ
ꯑꯧ ꯐꯝꯃꯤ
ꯍ ꯀꯩꯅꯣꯗꯣ ꯍ ꯄꯨꯠ ꯄꯣꯠꯆꯩ ꯆꯩꯁꯤꯡꯁꯤꯡꯁꯦ ꯑꯩꯈꯣꯏꯒꯤ ꯑꯥ ꯑꯗꯨꯝ ꯃꯔꯥꯡ ꯀꯥꯏꯅ ꯑꯗꯨꯝ ꯂꯩꯔꯤ ꯕ꯭ꯔ ꯀꯃꯥꯏꯅ ꯇꯧꯋꯤ ꯑꯩꯁꯨ ꯗꯨꯀꯥꯟ ꯑꯝꯇꯪ ꯐꯝꯁꯤꯔꯥ
ꯍꯧꯖꯤꯛꯇꯤ ꯕꯤꯖꯤꯅꯦꯁ ꯇꯧꯕꯁꯦ ꯏꯁꯇꯥꯔꯠ ꯇꯧꯕꯒꯤ ꯇꯥꯏꯃꯤꯡꯁꯦ ꯌꯥꯝ ꯆꯥꯗꯕ ꯃꯇꯝ ꯑꯃ ꯑꯣꯏꯗꯣꯏꯅꯦ ꯃꯅꯤꯄꯨꯔꯒꯤꯗꯃꯛꯇꯗꯤ ꯄꯣꯠ ꯃꯔꯥꯡ ꯀꯥꯏꯅ ꯂꯥꯛꯇꯦ ꯑꯔꯥꯛꯄ ꯄꯣꯠ ꯃꯃꯜ ꯂꯣꯏ ꯍꯦꯟꯒꯠꯂ ꯂꯥꯛꯏ ꯄ꯭ꯔꯣꯐꯤꯠ ꯃꯥꯔꯖꯤꯟ ꯂꯣꯏ ꯄꯤꯛꯁꯜꯂꯤ ꯑꯥꯗꯨꯅ ꯃꯇꯥꯡ ꯆꯥꯗꯦ ꯕꯤꯖꯤꯅꯦꯁ ꯍꯧꯗꯧ ꯒꯤꯗꯃꯛꯇꯗꯤ
ꯑꯍꯝ ꯑꯗꯣ ꯁꯣꯝꯒꯤ ꯄꯣꯠ ꯀꯩꯁꯦ ꯃꯄꯥꯟ ꯂꯣꯝꯗꯒꯤ ꯁ ꯀꯩꯅꯣ ꯄꯨ ꯆꯦꯜꯂꯤꯔ ꯅꯠꯇ꯭ꯔꯒ ꯑꯩꯈꯣꯏ
ꯗꯤꯁꯇ꯭ꯔꯤꯕ꯭ꯌꯨꯇꯔꯗꯒꯤ ꯂꯧꯕꯁꯨ ꯌꯥꯎꯏꯤ ꯑꯩꯈꯣꯏꯅ ꯆꯦꯟꯖꯕꯁꯨ ꯌꯥꯎꯔꯝꯃꯤ ꯑꯩꯈꯣꯏꯅ ꯆꯦꯟꯕꯗꯨꯗꯤ ꯑꯝꯇ ꯆꯦꯟꯗ꯭ꯔꯦ ꯍꯧꯖꯤꯛꯇꯤ
ꯑꯣ ꯀ ꯀꯩꯒꯤꯅꯣꯗꯨꯗꯤ
ꯂꯩꯕꯥꯛ ꯏꯔꯥꯡ ꯂꯩꯕꯗꯒꯤ ꯕ꯭ꯂꯣꯀꯦꯠ ꯂꯩꯕꯗꯒꯤ ꯂꯦꯟꯁ꯭ꯂꯥꯏꯠ ꯂꯩꯕꯒꯤ ꯄꯣꯠ ꯑꯇ ꯂꯥꯛꯇꯦ ꯍꯧꯖꯤꯛ ꯑꯗꯨꯅ ꯄꯩꯁꯥ ꯅꯝꯃꯒ ꯂꯩꯔꯒꯗꯤ ꯀꯥꯟꯅꯗꯗꯅ ꯃꯇꯝ ꯁꯥꯡꯅ
ꯍꯣꯏ ꯍꯣꯏ ꯎꯝ
ꯑꯗꯨꯃꯥꯏꯅ ꯇꯧꯋꯤ ꯍꯧꯖꯤꯛꯁꯦ ꯗꯨꯀꯥꯟ ꯕꯤꯖꯤꯅꯦꯁ ꯍꯧꯒꯦ ꯍꯥꯏꯕꯗꯤ ꯍꯧꯖꯤꯛ ꯃꯇꯥꯡ ꯌꯥꯝ ꯆꯥꯗꯦ ꯋꯥ ꯑꯃ ꯍꯦꯟꯒꯅꯤ ꯍꯥꯟꯅ ꯂꯩꯔꯝꯕ ꯗꯨꯀꯥꯟ ꯑꯔꯤꯕꯁꯤꯡꯕꯣꯛꯇ ꯁꯤꯕ ꯃꯌꯥꯝ ꯌꯥꯎꯔꯦ
ꯎꯝ ꯍꯝ
ꯀꯕꯤ
ꯑꯗꯨꯗꯤ ꯑꯩꯈꯣꯏ ꯍꯧꯖꯤꯛ ꯗꯨꯀꯥꯟ ꯐꯝꯒꯦ ꯏꯁꯇꯥꯔꯠ ꯇꯧꯒꯦ ꯍꯥꯏꯁꯦ ꯌꯥꯔꯣꯏꯅꯦꯀꯣ
ꯑꯧ ꯍꯧꯖꯤꯛ ꯇꯥꯏꯃꯤꯡ ꯌꯥꯝ ꯆꯥꯗ
ꯑꯗꯨꯗꯤ ꯃꯇꯝ ꯈꯔ ꯉꯥꯏꯕꯒꯤ ꯀꯩꯅꯣꯝꯃ ꯆꯪꯗꯣꯔꯦ ꯍꯥꯏ
ꯑ ꯅꯣꯔꯃꯦꯂꯥꯏꯁ ꯇꯥꯍꯟꯕ ꯑꯃ ꯍꯥꯟꯅ ꯆꯪꯉꯦ
ꯑꯥ ꯎꯝ ꯍꯝ
ꯎꯝ ꯁꯤꯆꯨꯋꯦꯁꯟꯁꯦ ꯅꯣꯔꯃꯦꯜ ꯑꯣꯏꯗ꯭ꯔꯒꯗꯤ
ꯑꯥ
ꯁꯤꯆꯨꯋꯌꯦꯁꯟ ꯅꯣꯜ ꯇꯥꯗ꯭ꯔꯤꯩꯗꯤ ꯕꯤꯖꯤꯅꯦ ꯑꯦꯅꯤ ꯕꯤꯖꯤꯅꯦꯁ ꯗꯨꯀꯥꯟ ꯐꯝꯕ ꯑꯣꯏꯔꯣꯏ ꯑꯦꯅꯤ ꯕꯤꯖꯤꯅꯦꯁ ꯍꯧꯖꯤꯛ ꯋꯥꯒꯅꯤ ꯃꯅꯤꯄꯨꯔꯗ
ꯍꯣꯏ ꯍꯣꯏ ꯑꯥ ꯑꯗꯨꯗꯒꯤ ꯀꯩꯅꯣꯅꯦ ꯑꯩꯈꯣꯏꯒꯤ ꯏꯁꯥꯅ ꯁꯣꯝꯗꯒꯤ ꯀꯝꯄꯅꯤꯗꯒꯤ ꯁꯤꯒꯤ ꯆꯦꯟꯕꯁꯤꯒꯀꯣ ꯑꯗꯒꯤ ꯑꯩꯈꯣꯏ ꯃꯅꯤꯄꯨꯔꯗꯤ ꯀꯩꯅꯣ ꯁꯤꯗꯒꯤ ꯍꯣꯜꯁꯦꯜ ꯀꯥꯡꯕꯨꯁꯤꯗꯒꯤꯩ ꯂꯧꯕꯁꯤꯒ ꯄꯣꯐꯤꯠ ꯁ ꯁꯤꯗꯤꯤ ꯀꯃꯑꯒ ꯃ
ꯄꯩꯁꯥ ꯄꯥꯏꯕꯒꯤ ꯃꯈꯥ ꯄꯣꯜꯂ ꯍꯥꯏꯗꯤ ꯃꯄꯥꯟꯗꯩ ꯆꯦꯜꯂꯒꯗꯤ ꯕꯣꯛꯁ ꯑꯃ ꯂꯧꯕ ꯌꯥꯔꯣꯏ ꯑꯗꯣ ꯀꯩꯅꯣꯗꯒꯤ ꯃꯅꯤꯄꯨꯔ ꯑꯩꯈꯣꯏ ꯗꯤꯁꯇ꯭ꯔꯤꯕ꯭ꯌꯨꯇꯔꯗ ꯂꯧ ꯇꯥꯔꯒꯗꯤ ꯕꯣꯛ ꯑꯝꯇꯪ ꯂꯧꯖꯒꯦ ꯍꯥꯏꯔ ꯌꯥꯏ ꯆꯣꯏꯊꯣꯛꯑꯁꯨ ꯌꯥꯅꯤ ꯑꯗꯣ ꯃꯄꯥꯟꯗꯒꯤ ꯂꯧꯒꯦ ꯍꯥꯏꯇꯥꯔꯒꯗꯤ ꯕꯣꯛꯁ ꯑꯃꯗꯨꯗꯤ ꯂꯧꯕ ꯌꯥꯔꯔꯣꯏꯗꯅ
ꯎꯝ ꯍꯝ ꯑꯣ ꯑꯗꯨꯗꯤ ꯁꯣꯝꯒꯤꯗꯤ ꯑꯌꯥꯝꯕ ꯑꯥꯏꯇꯦꯝ ꯂꯩꯁꯤꯗꯤ ꯀꯩꯅꯣ ꯇꯧꯕꯤꯕ꯭ꯔꯥ ꯃꯄꯥꯟꯂꯣꯝꯗꯒꯤ ꯆꯦꯟꯕ꯭ꯔꯥ
ꯇ꯭ꯔꯦꯟꯗꯤ ꯃꯅꯤꯄꯨꯔꯗꯒꯤ ꯗꯤꯁꯇ꯭ꯔꯤꯕ꯭ꯌꯨꯇꯔꯗꯒꯤ ꯂꯧꯕ ꯉꯥꯛꯇꯅꯤ ꯃꯅꯤꯄꯨꯔꯒꯤ ꯑꯌꯥꯝꯕ
ꯀꯣꯁꯃꯦꯇꯤꯛꯀꯨꯝꯕ ꯀꯩꯒꯨꯝꯕꯁꯤꯗꯤ ꯁꯣꯝꯒꯤꯗ ꯊꯝꯕꯤꯕ꯭ꯔꯥ ꯀꯃꯥꯏꯅ ꯇꯧꯒꯦ
ꯊꯝꯃꯤ ꯀꯣꯁꯃꯦꯇꯤꯛ ꯊꯝꯃꯤ ꯃꯈꯜ ꯁꯨꯅꯕ ꯊꯝꯃꯤ
ꯑꯣ ꯑꯣ ꯑꯗꯨꯗꯤ ꯀꯣꯁꯃꯦꯇꯤꯛꯁꯤꯗꯤ ꯃꯄꯥꯟꯂꯣꯝꯗꯒꯤ ꯆꯦꯟꯕ꯭ꯔꯥ ꯅꯠꯇ꯭ꯔꯒ ꯃꯅꯤꯄꯨꯔꯗꯒꯤ
ꯑ ꯗꯤꯁꯇ꯭ꯔꯤꯕ꯭ꯌꯨꯇꯔ ꯂꯩꯕ ꯑꯗꯨꯁꯨ ꯃꯤ ꯑꯃ ꯍꯦꯛꯇꯅ ꯑꯩꯅ ꯍꯦꯛꯇ ꯄꯥꯏꯒꯦ ꯍꯥꯏꯔꯒ ꯄꯥꯏꯕ ꯌꯥꯗꯦ ꯀꯣꯁꯃꯦꯇꯤꯛꯀꯨꯝꯕꯗꯗꯤ ꯃꯣꯏꯅ ꯑꯃꯨꯛ ꯌꯥꯝ ꯁꯥꯊꯤꯈ꯭ꯔꯦ ꯍꯥꯏꯗꯤ ꯑꯥ ꯏꯝꯐꯥꯜ ꯏꯟꯅꯔꯒꯤ ꯏꯝꯐꯥꯜ ꯑꯥꯎꯇꯔꯒꯤ ꯑꯗꯨꯃꯥꯏꯅ ꯂꯩ ꯈꯒꯝ ꯃꯃꯤꯡ ꯆꯠꯄ ꯕ꯭ꯔꯥꯟꯒꯩꯁꯤꯗꯤ ꯆꯥꯟꯅꯕꯗ ꯑꯣꯏꯔꯁꯨ ꯐꯣꯔꯆꯨꯅꯔꯁꯨ ꯃꯤ ꯑꯃꯅ ꯍꯦꯛꯇ ꯑꯩ ꯆꯦꯟꯅꯤꯡꯉꯦ ꯄꯩꯁꯥ ꯂꯩꯔꯦ ꯍꯥꯏꯔ ꯍꯦꯛꯇ ꯆꯦꯟꯕ ꯌꯥꯗꯦ ꯂꯥꯏꯁꯦꯟꯁ ꯂꯩ ꯃꯣꯏꯒꯤꯗꯤ ꯍꯦꯟꯖꯟꯅꯕꯁꯨ ꯌꯥꯗꯦ ꯑꯗꯣ ꯑꯥꯎꯇꯔ ꯊꯥꯕ ꯃꯤꯗꯨꯅ ꯏꯟꯅꯔ ꯊꯥꯕ ꯌꯥꯗꯦ ꯏꯟꯅꯔ ꯊꯥꯕ ꯃꯤꯗꯨꯅ ꯑꯥꯎ ꯠꯇ ꯊꯥꯕꯦꯗ
ꯑꯣ ꯑꯗꯨꯗꯤ ꯑꯩꯈꯣꯏꯅ ꯆꯦꯟꯒꯦꯒꯥꯏ ꯍꯥꯏꯕꯁꯦ ꯑꯝꯇ ꯌꯥꯗꯦꯕꯀꯣ ꯃꯃꯤꯡ ꯂꯩꯕ ꯕ꯭ꯔꯥꯟꯁꯤꯩꯗꯤ ꯑꯥ ꯎꯝ
ꯏꯁꯥꯟ ꯁꯥꯟ ꯍꯥꯏ ꯗ ꯅꯦꯁꯂꯦꯒꯤ ꯄꯣꯠ ꯕ꯭ꯔꯤꯇꯥꯅꯤꯌꯥꯒꯤ ꯄꯣꯠꯁꯦ ꯑꯩꯈꯣꯏꯅ ꯍꯦꯛꯇ ꯆꯦꯟꯒꯦ ꯍꯥꯏꯔꯒ ꯆꯦꯟꯕ ꯌꯥꯗꯦꯕ ꯃꯣꯏꯗꯤ
ꯍꯣꯏ ꯍꯣꯏ ꯑꯥ
ꯈꯥꯏꯗꯣꯛꯒ ꯊꯝꯃꯦꯕ ꯍꯥꯟꯅ ꯀꯣ ꯀꯝꯄꯅꯤꯅ ꯗꯤꯁꯇ꯭ꯔꯤꯕ꯭ꯌꯨꯇꯔꯁꯦ
ꯎꯝ ꯍꯝ ꯑꯩꯈꯣꯏꯅ ꯍꯦꯛꯇ ꯀꯩꯅꯣꯗ ꯑꯗꯨꯒ ꯁꯣꯝꯅ ꯀꯩꯅꯣꯒꯤ ꯑ ꯇꯣꯏꯂꯦꯠ ꯁꯣꯞ ꯕꯣꯗꯤ ꯁꯣꯞꯀꯨꯝꯕꯁꯤꯗꯤ ꯑꯗꯨꯝ ꯆꯦꯟꯕꯕꯁꯤꯦ ꯀꯃꯥꯏ ꯑꯥ
ꯑ ꯉꯝꯖꯕ ꯃꯤꯅ ꯌꯥꯝ ꯁꯦꯡꯕ ꯉꯝꯕ
ꯑꯥ ꯑ ꯁꯤꯗꯩꯁꯤꯗ ꯑꯗꯨꯝ ꯕ꯭ꯔꯥꯟ ꯈꯔ ꯂꯩꯌꯦ ꯀꯩꯅꯣ ꯃꯃꯤꯡ ꯈꯔꯛꯇꯪ ꯂꯩꯕ ꯀꯩꯅꯣꯗ ꯁꯤꯟꯊꯣꯟꯒꯨꯝꯕ ꯂꯤꯔꯤꯜꯒꯨꯝꯕ ꯑꯗꯒꯤ ꯍꯥꯃꯝ ꯗꯣꯞ ꯀꯨꯝꯕ ꯁꯤꯁꯨ ꯑꯗꯨꯝ ꯌꯥꯎꯕꯤꯕ꯭ꯔꯥ
ꯑꯗꯨꯗꯤ ꯍꯣꯏ ꯑꯗꯨꯗꯤ ꯑꯣꯄꯟ ꯃꯥꯔꯀꯦꯠ ꯑꯃꯨꯛ ꯑꯣꯏꯗ꯭ꯔꯦ ꯁꯤꯟꯊꯣꯜꯒꯨꯝꯕꯁꯤꯗꯤ ꯑꯣꯄꯟ ꯃꯥꯔꯀꯦꯠ ꯑꯣꯏꯗꯦ ꯗꯣꯐꯀꯨꯝꯕꯁꯦ ꯃꯣꯏꯁꯤ ꯉꯁꯥꯏ ꯑꯩꯅ ꯍꯥꯏꯈꯤꯕ ꯃꯑꯣꯡꯗ ꯆꯞ ꯆꯥꯅ ꯂꯥꯛꯑꯅꯤ ꯅꯝꯕꯔ ꯋꯥꯟꯒꯨꯝꯕ ꯨꯝꯕ ꯀꯩꯒꯨꯝꯕꯁꯤꯗꯤ ꯑꯗꯨꯝ ꯑꯣꯄꯟꯔꯀꯦꯠꯅꯤ
ꯑꯥ ꯑꯥ ꯑ ꯅꯝꯕꯔ ꯋꯥꯟꯁꯤꯗꯤ ꯅꯝꯕꯔ ꯋꯥꯟ ꯇꯥꯔꯦ ꯑꯗꯨꯅꯤ ꯑꯗꯨꯀꯣ ꯑꯗꯒꯤ ꯑꯥ ꯀꯩꯅꯣꯁꯦ ꯑꯩꯈꯣꯏꯒꯤ ꯑꯥ ꯍꯤꯌꯥꯔ ꯑꯣꯏꯜꯒꯨꯝꯕꯁꯤꯁꯨ ꯑꯗꯨꯝ ꯀꯩꯅꯣ ꯍꯤꯌꯥꯔ ꯑꯦꯟ ꯀꯤꯌꯥꯔ ꯁꯨꯝꯕꯁꯨ ꯑꯣꯄꯟ ꯑꯣꯄꯟ ꯑꯣꯏꯗꯕ꯭ꯔꯥ ꯁꯤꯒꯨꯝꯕꯁꯤꯁꯨ
ꯀꯩ ꯄꯔꯄꯥꯎ
ꯍꯤꯌꯥꯔ ꯑꯣꯏꯜꯁꯤꯡꯗ
ꯒꯨꯝꯕ ꯗꯥꯕꯔꯒꯤꯒꯨꯝꯕ ꯂꯥꯛꯏꯕ ꯀꯥꯡꯕꯨꯁꯤꯗꯤ ꯃꯣꯏꯁꯤꯗꯤ ꯑꯣꯄꯟ ꯑꯣꯏꯔꯔꯣꯏ ꯗꯥꯕꯔ ꯄꯥꯏꯕ ꯀꯥꯡꯕꯨꯗꯨꯅ ꯄꯨꯂꯞ ꯄꯥꯏꯈ꯭ꯔꯅꯤ ꯁꯤꯗꯤ ꯗꯥꯏꯕꯔ ꯍꯥꯏꯔꯒ ꯑꯝꯂꯥꯒꯨꯝꯕ ꯈꯤꯇꯪ ꯂꯥꯛꯄ ꯅꯠꯇꯦ ꯗ꯭ꯔꯥꯏꯚꯔ ꯍꯥꯏꯔꯒ ꯆꯥꯅ ꯊꯛꯅꯕꯁꯨ ꯃꯌꯥꯝ ꯂꯥꯛꯦ ꯃꯥꯏ ꯇꯩꯅꯕ ꯀꯣꯛ ꯇꯩꯅꯕ ꯃꯌꯥꯝ ꯂꯥꯛꯑꯦ ꯑꯗꯨ ꯈꯕꯔ ꯄꯥꯏꯔꯝꯃꯤꯗꯨꯅ ꯄꯨꯂꯞ ꯄꯥꯏꯈ꯭ꯔꯅꯤ ꯃꯥꯁꯦ
ꯑꯣ ꯑꯩꯈꯣꯏꯅ ꯆꯦꯟ ꯍꯥꯏꯕꯁꯤꯗꯤ ꯐ ꯌꯥꯔꯔꯣꯏꯕꯀꯣ
ꯑꯥ
ꯑꯗꯣ ꯀꯩꯅꯣ ꯕꯦꯀꯔꯤꯒꯤꯗꯤ ꯀꯃꯥꯏ ꯀꯃꯥꯏꯅ ꯇꯧꯋꯦꯕ ꯑꯩꯈꯣꯏꯀꯣ ꯀ
ꯕꯦꯀ꯭ꯔꯤꯁꯦ ꯈ꯭ꯋꯥꯏ ꯂꯨꯕ ꯄꯣꯠꯅꯦ ꯗꯨꯀꯥꯟ ꯑꯃ ꯐꯝꯕꯗ ꯕꯦꯀ꯭ꯔꯤꯁꯤꯅ ꯑꯃꯨꯛꯗꯤ ꯈ꯭ꯋꯥꯏꯗꯒꯤ ꯂꯨꯕꯁꯦ ꯕꯦꯀ꯭ꯔꯤ ꯑꯣꯏ
ꯑ
ꯑꯩ ꯈꯤꯇꯪ ꯂꯧꯔꯦ ꯀꯣꯟꯅꯔꯔꯣꯏ ꯌꯥꯝ ꯂꯧꯁꯜꯂꯦ ꯂꯦꯝꯃꯅꯤ ꯑꯗꯨꯝꯕ ꯌꯥꯝ ꯂꯩ ꯃꯥꯒꯤ ꯑꯗꯒꯤ ꯔꯤꯇꯔꯟ ꯍꯟꯕꯤꯌꯨ ꯌꯥꯗꯕ ꯍꯜꯂꯨ ꯌꯥꯠꯕ ꯍꯟꯒꯗꯕ ꯄꯣꯠ ꯑꯗꯩ ꯁꯨꯝ ꯔꯤꯇꯔꯟ ꯇꯧꯁꯜꯂꯒꯗꯤ ꯕꯦꯀꯔꯤ ꯂꯥꯛꯇꯕ
ꯎꯝ
ꯏ ꯃꯃ ꯌꯥꯝ ꯂꯩꯩꯅ ꯕꯦꯀꯔꯤꯁꯤꯗꯤ ꯌꯥꯝ ꯐꯖꯅ ꯁꯥꯟꯅꯕꯤꯒꯗꯧꯕ ꯑꯣꯜ
ꯍꯝ ꯑ ꯑ ꯀꯔꯤꯁꯤꯗꯤ ꯑꯩꯈꯣꯏꯒꯤ ꯃꯄꯥꯟꯂꯣꯝꯗꯒꯤ ꯂꯧꯔꯝꯃꯔꯣꯏꯅꯦꯀꯣ ꯕꯦꯀꯔꯤꯁꯤꯗꯤ ꯑꯩꯈꯣꯏ ꯃꯅꯤꯄꯨꯔꯒꯤ ꯉꯥꯛꯇ ꯑꯣꯏꯔꯝꯃꯅꯤꯅꯦ
ꯑꯧ ꯃꯥꯅꯦ ꯃꯅꯤꯄꯨꯔ ꯁꯥ ꯄꯣꯉ ꯇꯧꯔꯖꯅꯤ
ꯑꯥ ꯑꯁꯣꯝꯅ ꯕꯦꯀꯔꯤꯗꯤ ꯑꯁꯣꯝꯗꯒꯤ ꯇꯧꯗ꯭ꯔꯦꯕ ꯑꯗꯨ ꯀ ꯑꯩꯈꯣꯏ ꯃꯅꯤꯄꯨꯔꯒꯤꯁꯨ ꯀꯩꯅꯣꯁꯦ ꯑꯩꯈꯣꯏꯒꯤ ꯕꯤꯁ ꯀꯨꯝ ꯀꯩꯒꯨꯝꯕꯁꯤꯗꯤ ꯃꯅꯤꯄꯨꯔꯗꯗꯤ ꯁꯥꯕ꯭ꯔꯥ ꯀ ꯇꯧꯋꯤ ꯑꯩꯈꯣꯏ
ꯀ ꯊ ꯍꯥꯏꯕ
ꯑ ꯕꯤꯁꯀꯨꯠ ꯍꯥꯏ
ꯀꯨꯀꯤꯁꯀꯨꯝꯕꯁꯦ ꯃꯅꯤꯄꯨꯔꯒꯤ ꯁꯥꯏ ꯂꯤꯛꯂꯥꯒꯤ ꯀꯨꯀꯤꯁ ꯂꯥꯛꯑ ꯑꯗꯨꯝ ꯑꯗꯨꯝ ꯁꯥꯏ ꯕ꯭ꯔꯥꯟ ꯈꯔ ꯈꯔ ꯆꯥꯎꯕꯁꯤꯡꯁꯦ ꯃꯣꯏ ꯀꯨꯀꯦꯁꯇꯪꯁꯥꯏ ꯄ꯭ꯔꯤꯇꯤꯒꯤ ꯄꯁꯥꯏ ꯋꯥꯟ ꯁꯚꯦꯟꯇ ꯐ ꯀ ꯄꯁꯥꯏ
ꯑꯗꯒꯤ ꯀꯩꯅꯣꯁꯦ ꯄꯦꯛꯀꯦꯖꯤꯡ ꯑꯣꯏꯅꯗꯤ ꯇꯧꯗꯕ
ꯑꯥ ꯑꯥ ꯑꯣ ꯑꯣ ꯑꯗꯨ ꯀꯩꯅꯣ ꯂꯤꯛꯂꯛꯑꯒꯗꯤ ꯀꯩꯅꯣ ꯂꯥꯛꯑꯦ ꯄꯦꯀꯦꯖꯤꯡ ꯇꯧꯔꯒ ꯂꯥꯛꯄ ꯌꯥꯎꯏꯤ ꯑꯗꯨ ꯌꯥꯝ ꯐꯖꯕ ꯄ ꯄꯦꯛꯀꯤꯡꯗꯤ ꯑꯣꯏꯗꯦ ꯇ꯭ꯔꯥꯟꯁꯄꯦꯔꯦꯟ ꯑꯣꯏꯕ ꯄꯦꯛꯀꯤꯡ ꯃꯣꯏꯒꯤ ꯃꯊꯛꯇ ꯃꯣꯏꯒꯤ ꯁꯥꯏꯟꯗꯣ ꯀꯩꯅꯣ ꯇꯧꯕ ꯄ꯭ꯔꯤꯟ ꯇꯧꯕ ꯑꯗꯨꯝ ꯈꯔꯗꯤ ꯌꯥꯔꯕꯅꯤ ꯂ ꯂꯥꯛꯑꯦꯗ
ꯑꯥ ꯃꯅꯤꯄꯨꯔꯗꯁꯨ ꯑꯗꯨꯝ ꯑ ꯃꯅꯤꯄꯨꯔꯗꯁꯨ ꯑꯗꯨꯝ ꯀꯩꯅꯣꯗ ꯀꯨꯀꯤꯁ ꯀꯩꯀꯩꯁꯦ ꯁꯥꯕ ꯍꯧꯔꯦꯕ
ꯁꯥꯔꯦ ꯍꯩ ꯃꯍꯤ ꯁꯥꯔꯦ ꯏꯁꯀ꯭ꯋꯥꯁ ꯁꯥꯔꯦ ꯃꯣꯏꯒꯤꯗꯤ ꯑꯌꯥꯝꯕ ꯂꯣꯏ ꯊꯅꯕꯅꯦꯗ
ꯑꯣ ꯂꯤꯛꯂꯥ ꯂꯤꯛꯂꯥ ꯑꯩꯣꯏꯒꯤꯗꯤ ꯃꯣꯏꯒꯤ ꯀꯩꯅꯣꯁꯦ ꯃꯐꯝꯁꯦ ꯌꯥꯝꯅ ꯀꯩꯅꯣ ꯕ꯭ꯔꯥꯟꯁ ꯈꯥꯏꯗꯣꯛꯑ ꯃꯥꯜꯂꯦ ꯃꯣꯏꯁꯦ ꯂꯤꯛ ꯂꯥꯒꯤꯁꯤꯗꯤ
ꯑꯧ ꯑꯧ ꯃꯣꯏ ꯐ꯭ꯔꯦꯟꯆꯥꯏꯁ ꯄꯤꯕ ꯀꯧꯋꯦꯗꯣ
ꯑꯥ ꯑꯗꯣ ꯀꯔꯤ ꯀꯔꯤꯗꯤ ꯑꯩꯈꯣꯏ ꯁꯨꯃꯥꯏꯅ ꯂꯤꯛꯂꯥꯒꯤ ꯁꯨꯃꯥꯏꯅ ꯑꯩꯈꯣꯏꯒꯤ ꯀꯩꯅꯣ ꯃꯅꯤꯄꯨꯔꯗ
ꯃꯅꯤꯄꯨꯔꯒꯤ ꯏꯟꯗꯁꯇ꯭ꯔꯤ ꯑꯐꯥꯎꯕ ꯍꯥꯏꯔꯒꯗꯤ ꯑꯩꯈꯣꯏ ꯃꯩꯔꯥ ꯐꯥꯎꯋꯦ ꯃꯩꯔꯥꯒꯤ ꯄꯤꯀꯜ ꯃꯩꯔꯥꯒꯤ ꯕꯦꯁꯟ ꯃꯩꯒꯤ ꯃꯩꯔꯥꯒꯤ ꯄꯣꯠ ꯑꯌꯥꯝꯕ ꯑꯗꯨꯝ ꯀꯤꯠꯆꯟ ꯑꯥꯏꯇꯦꯝꯗꯤ ꯃꯩꯔꯒꯤ ꯂꯣꯏ ꯂꯥꯛꯑꯦ ꯑꯌꯥꯝꯕ ꯍꯋꯥꯏꯖꯥꯔ ꯑꯀꯪꯕ ꯃꯄꯥꯟꯗꯁꯨ ꯊꯥꯗꯣꯛꯑꯦ ꯃꯣꯏꯒꯤꯗꯤ ꯍꯩ ꯑꯆꯥꯔ ꯃꯌꯥꯝ ꯌꯦꯟ ꯑꯆꯥꯔ ꯉꯥꯒꯤ ꯑꯆꯥꯔ ꯊꯨꯝ ꯌꯥꯔꯛꯄꯤꯒꯦ ꯆꯥꯔ ꯃꯅꯤꯄꯨꯔꯒꯤ ꯑꯣꯏꯕ ꯆꯥꯔꯈꯩꯁꯨ ꯃꯣꯏ ꯃꯄꯥꯟꯗꯁꯨ ꯂꯣꯏꯅ ꯊꯥꯗꯣꯛꯑꯦ ꯍꯧꯖꯤꯤ ꯑꯗꯩ ꯑꯦꯃꯥꯖꯣꯟꯗꯒ ꯑꯗꯨꯝ ꯐꯪꯉꯕꯅꯤ ꯑꯣꯟꯂꯥꯏꯟꯗꯒꯤ ꯂꯩꯒꯦꯁꯨ ꯑꯗꯨꯝ ꯐꯪꯉꯕꯅꯤ ꯑꯦꯃꯥꯖꯣꯟꯗ ꯑꯗ ꯃꯩꯔꯥ ꯦ ꯃꯩꯔꯥ ꯃꯩꯔꯥ ꯏꯟꯗꯁꯇ꯭ꯔꯤ ꯌꯥꯝ ꯐꯖꯅ ꯇꯧꯋꯦ ꯂꯤꯛꯂꯥ ꯏꯟꯗꯁꯇ꯭ꯔꯤ ꯅ ꯇꯧꯋꯦ ꯃꯅꯤꯄꯨꯔꯗ
ꯎꯝ ꯑꯣ ꯑꯩꯈꯣꯏꯅ ꯀꯪꯂꯥ ꯀꯕꯣꯛ ꯀꯥꯏꯅ ꯀꯕꯣꯛ ꯊꯣꯛꯛꯏꯕ ꯕ꯭ꯔꯥꯟꯁꯦ ꯀꯪꯂ ꯀꯪꯂ ꯁꯤꯗꯤ ꯃꯈꯣꯏꯁꯨ ꯄꯤꯀꯜ ꯑꯌꯥꯝꯕ ꯁꯣꯏꯕꯨꯡꯒꯤ ꯍꯋꯥꯏꯖꯥꯔꯒꯤ ꯀꯩꯀꯩꯅꯣ ꯌꯥꯝ ꯄꯨꯊꯣꯛꯄꯗꯧꯅ ꯇꯧꯋꯦ ꯍꯩ ꯀꯩꯀꯩ ꯍꯩ ꯀꯤꯍꯣꯝ ꯀꯗꯒꯤ
ꯈꯪ ꯗꯦꯀꯒꯤ ꯑꯣꯏꯣꯏꯕ ꯄꯁ ꯗꯤ ꯈꯪꯗ꯭ꯔꯦ ꯀꯕꯣꯛꯇꯨꯗꯤ ꯈꯪꯉꯦ ꯑꯗꯨꯒ ꯄꯤꯀꯜꯁꯗꯤ ꯈꯪꯗ꯭ꯔꯦ ꯃꯩꯔꯥꯅ ꯑꯌꯥꯝꯕ ꯆꯠꯂꯤ ꯄꯣꯏꯔꯩ ꯃꯩꯔꯥ ꯍꯧꯖꯤꯛ ꯌꯥꯝ ꯆꯠꯄ ꯀꯝꯄꯅꯤꯗ ꯍꯥꯏꯔꯒꯗꯤ ꯃꯩꯔꯩꯒ ꯃꯩꯔꯥꯒ ꯌꯥꯝ ꯆꯠꯂꯦ
ꯑ ꯑ ꯄꯣꯏꯔꯩꯒ ꯃꯩꯔꯥꯒ ꯆꯠꯂꯦꯕ
ꯑꯧ ꯃꯣꯝꯁꯀ ꯄꯣꯏꯔꯩ ꯃꯩꯔꯥ ꯃꯣꯝꯁ ꯃꯣꯏ ꯑꯍꯨꯝꯁꯨ ꯌꯥꯝ ꯆꯠꯂꯦ
ꯎꯝ ꯑꯣ ꯀꯩꯅꯣ ꯁꯣꯝꯒꯤ ꯑꯩꯈꯣꯏꯒꯤ ꯇꯤꯝꯗꯤꯝ ꯂꯥꯏꯟꯁꯦ
ꯑꯥꯎ
ꯇꯦꯟꯗꯤꯜ ꯂꯥꯏꯟꯁꯤꯗꯗꯤ ꯑꯩꯈꯣꯏꯒꯤ ꯀꯪꯂꯥꯒꯤ ꯐꯦꯛꯇꯔꯤꯒꯤ꯭ꯔ ꯄꯗꯛꯁꯦ ꯌꯥꯝꯅ ꯀꯩꯅꯣ ꯑꯗꯨꯝ ꯊꯝꯕ ꯎꯏꯌꯦꯕ ꯑꯝ
ꯀꯪꯂꯒꯤ ꯀꯩꯅꯣ ꯑꯗꯨꯒꯨꯝꯕꯗꯤ ꯀꯕꯣꯛꯀꯨꯝꯕ ꯃꯤꯛꯆꯔꯒꯨꯝꯕꯗꯤ ꯎꯔꯦ ꯑꯗꯨꯒ ꯄꯤꯀꯜꯁꯇꯤ ꯎꯗ꯭ꯔꯦ
ꯑꯣ ꯑꯣ ꯑ ꯑꯩꯈꯣꯏꯅ ꯀꯩꯅꯣ ꯇꯧꯁꯦ ꯀꯩꯁꯥꯝꯄꯥꯠꯇ ꯃꯥꯒꯤ ꯗꯨꯀꯥꯟ ꯍꯥꯏꯒꯗ꯭ꯔꯥ ꯁ ꯑꯥꯎꯠꯂꯦꯠ ꯀꯩ ꯑꯣ ꯃꯩꯔꯥꯒꯤꯔꯥ
ꯃꯩꯔꯥꯒꯤꯅꯤ ꯃꯣꯏꯗ ꯕꯣꯇꯜ ꯃꯌꯥꯝ ꯊꯝꯃꯤ ꯑꯗꯨꯝ ꯃꯩꯔꯥꯒꯤꯅꯤ
ꯑꯣ ꯑꯣ ꯑꯣ ꯑꯩꯗꯤ ꯅꯣꯏ ꯀꯪꯂꯥ ꯀ ꯄꯨꯊꯣꯛꯄꯗꯨꯗꯩꯗꯨꯗ ꯀꯪꯂꯥꯒꯤꯔꯥꯅ
ꯑꯗꯨ ꯀꯪꯂꯥꯒꯤ ꯑꯥꯎꯠꯂꯦꯠ ꯅꯠꯇꯦ ꯃꯅꯤꯄꯨꯔꯒꯤ ꯏꯟꯗꯤꯖꯤꯅ꯭ꯁ ꯑꯣꯏꯕ ꯄꯣꯠꯅꯤ ꯌꯣꯟꯕꯕ ꯂꯩꯅꯦ
ꯑꯣ ꯑꯣ ꯑꯣ ꯃꯌꯥꯝꯒꯤ ꯀꯩꯅꯣ ꯇꯧꯔꯒ ꯂꯣꯏꯅ ꯁꯦꯝ ꯁꯥꯔꯒ ꯃꯣꯏꯒꯤꯗꯨꯗ ꯑꯗꯨꯝ ꯀꯩꯅꯣ ꯇꯧꯕꯅꯦꯕꯀꯣ ꯎꯝ ꯎꯝ
ꯀꯕꯣꯛꯅ ꯃꯦꯟ ꯑꯣꯏꯅ ꯌꯣꯟꯕꯅꯤ
ꯍꯣꯏ ꯍꯣꯏ ꯑꯗꯨ ꯊꯦꯡꯅꯖꯩ ꯑꯩꯅ ꯊꯦꯡꯅꯖꯩꯁꯦ ꯑꯩꯁ ꯍꯨꯏ ꯑꯃꯈꯛ ꯂꯩꯖꯩꯒꯦ ꯑꯗꯨ ꯑꯗꯨ ꯚꯦꯛꯁꯤꯟ ꯀꯥꯞꯄ ꯑꯗꯨꯗꯒꯤ ꯍꯤꯗꯥꯛ ꯂꯥꯡꯊꯛ ꯂꯩꯕ ꯆꯠꯄꯗ ꯃꯣꯏꯒꯤ ꯗꯨꯀꯥꯟꯒ ꯑꯗꯨꯝ ꯊꯪꯅꯕꯗꯣ ꯑꯗꯨꯗꯩꯗꯨꯗꯖ ꯎꯖꯔꯛꯄꯗꯨꯗꯩꯗꯨꯗ ꯀꯩꯅꯣ ꯇꯧꯔꯛꯏꯅꯦ ꯑꯩꯅ ꯍꯪꯖꯔꯛꯏꯅꯦ ꯑꯗ ꯃꯣꯏ ꯁꯒꯨꯝꯕꯗꯩꯗꯤ ꯑꯣ ꯃꯩꯔꯥꯒꯤꯗꯤ ꯁꯣꯝꯒꯤ ꯗꯨꯀꯥꯟ ꯀꯥꯟꯗꯁꯨ ꯑꯗꯨꯝ ꯌꯣꯜꯂꯦꯕꯀꯣ
ꯑꯧ ꯑꯧ ꯃꯩꯔꯥꯒꯤꯗꯤ ꯃꯣꯏ ꯗꯦꯂꯤꯚꯔꯤ ꯌꯥꯝ ꯐꯖꯅ ꯇꯧꯋꯤ ꯍꯞꯇꯥꯒꯤ ꯃꯟꯗꯦ ꯈꯨꯗꯤꯡꯒꯤ ꯂꯥꯛꯑꯦ ꯁꯣꯝ ꯁꯥꯏꯠꯇ
ꯑꯣ ꯐꯔꯦ ꯐꯔꯦ ꯐꯔꯦ ꯑꯗꯨꯗꯤ ꯃꯇꯨꯡꯗ ꯑꯃꯨꯛ ꯅꯨꯡꯉꯥꯏ ꯅꯨꯡꯉꯥꯏꯕ ꯋꯥꯔꯤ ꯁꯥꯁꯤ ꯀꯥꯟꯅꯒꯗ ꯐꯗꯕ ꯋꯥꯔꯤ ꯑꯩꯈꯣꯏ ꯀꯩꯅꯣ ꯇꯧꯕ ꯃꯌꯥꯝꯗꯁꯨ ꯃꯦꯁꯦꯖ ꯄꯤꯕ ꯌꯥꯕ ꯋꯥꯔꯤ ꯑꯗꯩ ꯑꯩꯅꯁꯨ ꯈꯪꯖꯗꯕ ꯈꯔ ꯑꯗꯨꯝ ꯍꯪꯖꯔꯛꯀꯦ ꯍꯧꯖꯤꯛꯀꯤꯗꯤ ꯊꯝꯃꯁꯤ ꯀꯁ
ꯑꯥ ꯣꯠꯇꯥꯏ ꯑꯩꯥꯏ ꯐꯣꯟꯣꯟ